ꯍꯜꯂꯣ ꯇꯥꯔꯦ
ꯇꯔꯦ
ꯑꯣ ꯇꯥꯔꯦ ꯇꯥꯔꯦ ꯑꯩꯁꯨ
ꯀꯩꯅꯣ ꯉꯁꯥꯏ ꯇꯥꯗ꯭ꯔꯤꯗꯣ
ꯈꯪꯗꯦꯅꯦ
ꯀꯔꯤ ꯇꯧꯕ ꯀꯔꯤ ꯑꯣꯏꯖꯥꯠꯅꯣ
ꯈꯪꯗꯦ ꯑꯩꯁꯨ ꯀꯣ ꯅꯣꯏ ꯑꯩꯁꯨ ꯅꯣꯡ ꯆꯨꯕ꯭ꯔꯣ
ꯑꯁ ꯂꯣꯡꯀꯔꯅꯖꯣꯏ
ꯑꯈꯣꯏꯁꯨ ꯅꯣꯡ ꯀꯟꯅ ꯆꯨꯋꯦ ꯃꯩꯁꯨ ꯃꯨꯠꯂꯦ ꯃꯩꯁꯨ ꯂꯥꯛꯇꯦ
ꯑꯣ ꯇꯨꯝꯕ ꯑꯗꯨꯗꯤ ꯇꯨꯝꯕ ꯅꯨꯡꯉꯥꯏꯕ ꯃꯇꯥꯡꯅꯤꯅꯦ ꯃꯩꯁꯨ ꯂꯥꯛꯇꯕꯤ ꯅꯣꯡꯁꯨ ꯆꯨꯕꯤ
ꯀꯩꯗꯧꯔꯤꯅꯣ ꯅꯪꯗꯤ
ꯀꯩꯁꯨ ꯇꯧꯗꯦ ꯇꯨꯝꯒꯦꯅ ꯇꯧꯔꯦ ꯅꯣꯡ ꯆꯨꯕꯗꯨꯗ ꯅꯣꯡ ꯅꯣꯡ ꯃꯔꯛꯇ ꯊꯣꯛꯑꯒ ꯏꯟꯖꯣꯏ ꯇꯧꯁꯤꯔꯅ ꯈꯜꯂꯤ
ꯇꯧꯑꯣ ꯀꯩꯅꯣ
ꯇꯧꯁꯤꯔꯥ ꯈꯪꯗꯦ ꯏꯊꯟꯇ ꯀꯩꯅꯣ ꯇꯧꯕꯗꯨꯗ ꯅꯨꯡꯉꯥꯏꯃꯨꯛ ꯅꯨꯡꯉꯥꯏꯔꯣꯏꯗ꯭ꯔꯅ
ꯀꯩꯅꯣꯗꯣ ꯈꯪꯕ꯭ꯔꯥ ꯎꯝ ꯉꯁ ꯉꯁꯥꯏꯗꯣ ꯏꯕꯥꯅꯤ ꯋꯥꯔꯤ ꯁꯥꯟꯅꯕꯗꯣ ꯑꯍꯨꯝꯃꯛ ꯁꯥꯟꯅꯩꯀꯣ
ꯈꯪꯗꯦ ꯈꯪꯗꯦ ꯉꯁꯥꯏ ꯋꯥꯔꯤ ꯑꯥ
ꯑꯃ ꯅꯪꯒ ꯂꯩꯃꯤꯟꯅꯕ ꯅꯨꯄꯥꯗꯣ
ꯑ
ꯃꯥꯗꯤ ꯀꯩꯝ ꯇꯧꯗꯕ꯭ꯔ ꯍꯧꯖꯤꯛ
ꯈꯪꯗꯦ ꯃꯥꯇꯣꯡꯈ꯭ꯔ ꯃꯥꯜꯂꯦ
ꯑꯁ ꯌꯥꯗꯕꯒꯤ ꯇꯨꯝꯈ꯭ꯔꯕꯣ
ꯃꯌꯨꯝ ꯌꯨꯝ ꯇꯣꯉꯥꯟꯕꯅꯤꯅ ꯃꯥꯁꯨ ꯃꯌꯨꯝꯗ ꯑꯩꯁꯨ ꯑꯩꯒꯤ ꯏꯌꯨꯝꯗ
ꯑꯣ
ꯑꯗꯨꯒꯤꯅꯦ
ꯑꯅꯦ ꯅꯪꯉꯣꯟꯗ ꯀꯣꯏꯁꯟ ꯑꯃ ꯍꯪꯉꯦꯀꯣ ꯑꯗꯨꯗꯤꯀꯣ
ꯑꯁ ꯌꯥꯝ ꯂꯨꯗꯣꯏꯖꯥꯠꯂꯥ
ꯎꯝ ꯅꯪꯁꯦ ꯅꯨꯄꯤ ꯀꯌꯥ ꯀꯣꯏꯔꯛꯀꯦ
ꯁꯤꯕꯨ ꯋꯥꯅꯦꯅ
ꯑꯁ ꯑꯁꯦꯡ ꯑꯁꯦꯡꯕ ꯈꯨꯝꯃꯣ
ꯀꯔꯤ ꯀꯔꯤꯗꯧꯁꯤꯦ ꯍꯥꯏꯅꯣ ꯑꯁꯦꯡꯕꯗꯨꯣ ꯈꯨꯝꯃꯒ
ꯑꯩꯗꯣ ꯅꯨꯄꯥꯒꯤ ꯋꯥꯈꯜꯁꯦ ꯃꯤꯁꯤꯡꯁꯦ ꯅꯨꯄꯥꯒꯤ ꯋꯥꯈꯜꯁꯦ ꯃꯥꯟꯅꯕ꯭ꯔꯥ ꯅꯠꯇ ꯅꯠꯇ꯭ꯔꯒ ꯃꯤꯒꯤ ꯃꯤ ꯃꯤꯒꯤ ꯇꯣꯉꯥꯟ ꯇꯣꯉꯥꯟꯕ꯭ꯔꯥ ꯌꯦꯡꯒꯦ ꯇꯧꯕ
ꯇꯣꯡꯉꯥꯜꯂꯦ ꯑꯩꯗꯤ ꯅꯨꯄꯥ ꯑꯇꯩꯒ ꯇꯣꯡꯉꯥꯜꯂꯦ ꯑꯩꯗꯤ
ꯌꯥꯔꯦ ꯈꯨꯝꯃꯣ ꯑꯗꯨꯝ ꯑꯩꯅ ꯍꯪꯕꯗꯣ
ꯇꯧꯅꯗ꯭ꯔꯦ ꯑꯩꯈꯣꯏ ꯑꯗꯨꯒꯨꯝꯕ
ꯑꯃꯗꯤ ꯈꯪꯉꯦ ꯑꯩ
ꯀꯌꯥ ꯑꯩꯒ ꯂꯩꯃꯤꯟꯅꯕꯗꯨꯔꯣ
ꯅꯠꯇꯦ ꯅꯪꯅ ꯅꯪ ꯅꯪꯅ ꯅꯨꯄꯤ ꯀꯣꯏꯕꯗꯣ ꯑꯃꯗꯤ ꯈꯪꯉꯦꯕꯀꯣ ꯅꯪꯅ ꯀꯣꯏꯕꯁꯦ
ꯑꯗꯣ ꯑꯃ ꯀꯣꯏꯔꯝꯃꯦ ꯑꯃ ꯀꯣꯏꯗꯦꯗ ꯑꯗꯨ ꯀꯣꯏꯔꯒ ꯑꯗꯨꯝ ꯇꯣꯏꯔ ꯑꯃꯨꯛ ꯀ ꯀꯣꯏꯈꯤꯗ꯭ꯔꯦꯅ ꯍꯩꯇ꯭ꯔꯦ
ꯑꯃꯈꯛꯇꯪ ꯅꯪ ꯅꯪꯒꯤ ꯄꯨꯟꯁꯤꯗ ꯑꯃꯈꯛꯇꯅꯦꯕꯀꯣ
ꯑꯩꯗꯤ ꯑꯩ ꯅꯣꯏꯒꯨꯝꯅ ꯇꯧꯕ ꯌꯥꯝ ꯁꯦꯡꯅ ꯇꯧꯕꯗ ꯑꯗꯨꯒꯨꯝꯕ ꯗꯤ ꯅꯠꯇꯕ ꯑꯁꯨꯝ ꯕꯤꯠꯀꯤ ꯑꯣꯏꯅ ꯇꯧꯕꯗ ꯑꯗꯨꯒꯨꯝꯕꯗꯤ ꯑꯃꯁꯨ ꯂꯩꯌꯦ ꯊꯥ ꯑꯃ ꯑꯅꯤ ꯑꯗꯨꯕꯨꯗꯤ ꯀꯣꯏꯅꯕ ꯍꯥ ꯍꯥꯏꯕ ꯌꯥꯗꯦꯗꯅ
ꯑꯗꯨꯒꯣ ꯑꯗꯨ ꯑꯣꯏꯔꯗꯤ ꯅꯪꯒ ꯅꯪꯅ ꯅꯨꯄꯤ ꯇꯣꯝꯅꯈꯤꯕꯗꯣ ꯑꯗꯨꯗꯤ ꯅꯪꯁꯨ ꯋꯥꯔꯝꯒꯅꯤꯀꯣ ꯑꯗꯨꯗꯤꯀꯣ
ꯀꯔꯤ
ꯅꯪꯁꯨ ꯅꯨꯄꯤ ꯍꯦꯛ ꯇꯣꯛꯅꯕꯗꯣ ꯗꯨ ꯋꯥꯔꯝꯒꯅꯤꯕ
ꯀꯥꯏꯅꯕꯗꯨꯔꯣ
ꯍꯣꯏ ꯍꯣꯏ
ꯀꯥꯏꯅꯕ ꯀꯥꯟꯗ ꯑꯁ ꯋꯥꯔꯤ ꯌꯥꯝ ꯁꯥꯡꯉꯩ ꯑꯗꯨ ꯌꯧꯈ꯭ꯔꯗꯤ
ꯋꯥꯔꯑꯣ ꯋꯥꯏꯀꯣ ꯅꯪꯁꯨꯀꯣ ꯈꯪꯉꯦꯕ
ꯍꯣꯏ
ꯍꯜꯂꯣ ꯑꯗꯨꯝ ꯅꯤꯡꯖꯪꯕ ꯃꯥꯜꯂꯦꯀꯣ ꯅꯪꯁꯨꯀꯣ
ꯉꯁꯤꯔꯣ
ꯑ ꯉꯁꯤꯗꯤ ꯅꯠꯇꯦ ꯑꯩꯅ ꯍꯥꯏꯕꯗꯤ ꯇꯣꯛꯅꯈꯤꯕ ꯃꯇꯝꯗꯣ
ꯀꯔꯝ ꯀꯥꯟꯗ ꯅꯤꯡꯁꯤꯡꯕ
ꯑꯩꯅ ꯍꯥꯏꯕꯗꯤ ꯍꯦꯛ ꯇꯣꯛꯅꯕ ꯎꯝ ꯍꯦꯛꯇꯣꯛꯅꯕ ꯃꯇꯝꯗꯤ ꯑꯗꯨꯝ ꯅꯤꯡꯁꯤꯡꯉꯝꯒꯅꯦꯕ ꯅꯪꯁꯨ
ꯍꯣꯏ
ꯑꯗꯨꯕꯨꯗꯤ ꯑꯩꯈꯣꯏ ꯃꯤꯑꯣꯏꯕꯒꯤ ꯃꯍꯧꯁꯥꯅꯤ
ꯑꯗꯨꯒꯀꯣ
ꯎꯝ
ꯑꯗꯨꯒ ꯋꯥ ꯑꯃ ꯍꯪꯒꯦ ꯑꯗꯨ
ꯑꯁ ꯅꯪ ꯉꯁꯤꯁꯦ ꯋꯥꯍꯪ ꯉꯥꯛꯇ ꯀꯔꯤꯅꯣ ꯈꯪꯗꯦ
ꯁꯦ ꯃꯥ ꯈꯨꯟꯕꯅꯥꯏꯀꯣ
ꯃꯥꯅꯦꯌꯦ ꯀꯩꯗꯧꯔꯒꯦ
ꯑꯗꯣ ꯅꯪꯁꯦ ꯑꯃꯨꯛꯃꯨꯛ ꯃꯥꯕꯨ ꯎꯕꯗ ꯅꯤꯡꯖꯡꯗ꯭ꯔꯣ
ꯃꯥ ꯎꯕꯗ ꯑ ꯃꯌꯨꯝ ꯄꯥꯟꯈ꯭ꯔꯕꯗꯨꯕꯨ ꯀꯃꯥꯏ ꯎꯁꯨ ꯎꯗ꯭ꯔꯦ
ꯍꯥꯏꯕꯗꯤ ꯃꯥꯜ ꯂꯩꯔꯦ ꯀꯥꯟꯗ
ꯂꯩꯔꯤꯀꯥꯟꯗ ꯀꯌꯥꯝ ꯎꯗ꯭ꯔꯦ ꯍꯥꯏꯗꯤ ꯑꯩꯁꯨ ꯌꯨꯝꯗ ꯂꯩꯇꯕꯅꯤꯅꯀꯣ ꯍꯣꯏ ꯈ꯭ꯔꯤꯁꯃꯥꯁ ꯃꯇꯥꯝꯗꯗꯤ ꯑꯗꯨꯝ ꯎꯅꯩ ꯑꯩꯗꯤ ꯇꯣꯛꯈ꯭ꯔꯕꯅꯤꯅ ꯑꯩ ꯕꯤꯠꯁꯦ ꯀꯌꯥꯝ ꯌꯥꯎꯗ꯭ꯔꯦꯗ ꯍꯥꯏꯗꯤ
ꯇꯧꯅꯕ ꯀꯥꯟꯗꯗꯤ ꯀꯩꯅꯣ ꯇꯧꯋꯦꯕ ꯀꯣ ꯋꯥꯈꯜꯗꯗꯤ ꯑꯗꯨꯝ ꯈꯟꯕ ꯌꯥꯎꯋꯦ ꯑꯗꯨꯒ ꯃꯥꯅ ꯊꯤꯅ ꯇꯧꯕꯗꯣ ꯑꯗꯨ ꯈꯜꯂꯒ ꯄꯥꯝꯖꯗ꯭ꯔꯦ
ꯑꯗꯣ ꯃꯥꯅꯗꯤ ꯅꯪꯕꯨ ꯊꯟꯖꯟꯅꯁꯦ ꯈꯣꯠꯁꯦ ꯍꯥꯏꯗꯕ꯭ꯔꯣ
ꯍꯥ ꯍꯥꯏꯗꯦ ꯃꯥꯁꯨ ꯍꯥꯏꯗꯦ ꯑꯩꯁꯨ ꯍꯥꯏꯗꯦ ꯑꯩꯁꯨ ꯑꯩꯁꯨ ꯀꯩꯅꯣ ꯇꯧꯛꯅꯔꯒ ꯍꯞꯇꯥ ꯑꯅꯤ ꯑꯍꯨꯝ ꯂꯩꯕ ꯀꯥꯟꯗꯗꯤ ꯃꯥ ꯃꯦꯁꯦꯁꯃꯨꯛ ꯊꯥꯔꯛꯑꯦ ꯑꯗꯨ ꯋꯥꯔꯤ ꯁꯥꯁꯤꯒ ꯀꯥꯏꯅꯀꯣ ꯅꯣꯏꯒꯤ ꯖꯣꯠ ꯆꯥꯗꯕ ꯅꯣꯏ ꯁꯦꯔꯥꯟ ꯇꯨꯔꯥꯟ ꯇꯧꯕ ꯃꯤꯕꯨ ꯋꯥꯔꯤ ꯁꯥꯅꯤꯡꯉꯥꯏ ꯃꯇꯝ ꯂꯩꯇꯦ ꯍꯥꯏꯕꯒꯤ ꯑꯩꯅ
ꯑꯃꯨꯛ ꯍꯜꯂꯛꯇ꯭ꯔꯦ
ꯑꯗꯨ ꯑꯗꯨꯃꯥꯏꯅ ꯊꯥꯔꯒ ꯇꯧ ꯇꯒꯗ꯭ꯔꯦ ꯕꯤꯠ ꯌꯥꯎꯗ꯭ꯔꯤꯕ ꯑꯃ ꯃꯑꯣꯡꯗ
ꯑꯗꯨ ꯑꯣꯏꯔꯗꯤꯀꯣ ꯅꯨꯄꯥꯁꯦ ꯅꯨꯄꯤꯒ ꯃꯥꯟꯅꯗꯦ ꯍꯥꯏꯌꯦꯀꯣ
ꯃꯥꯟꯅꯗꯦ ꯀꯃꯥꯏ ꯃꯥꯟꯅꯗꯣꯏꯅꯣ ꯃꯥꯟꯅꯔꯗꯤ ꯏꯕꯥꯅꯤ ꯂꯩꯃꯤꯟꯅꯔꯦꯅꯦ ꯍꯧꯖꯤꯛꯐꯥꯎ ꯅꯨꯡꯁꯤꯅꯔꯅꯤ
ꯑꯩꯅ ꯍꯥꯏꯕꯗꯤꯀꯣ ꯑꯦꯛꯖꯥꯝꯄꯜ ꯂꯧꯁꯦꯕ ꯏꯕꯥꯅꯤꯁꯦ ꯀꯣꯏꯅꯔꯦ ꯈꯜꯂꯣꯕꯀꯣ ꯑꯗꯨꯒ ꯇꯣꯡꯅꯥꯔꯅꯦꯕꯀꯣ ꯑꯗꯨꯒ ꯑꯩꯅ ꯑꯩꯁꯦ ꯅꯪꯁꯦ ꯅꯪꯅ ꯅꯪꯅ ꯇꯣꯛꯁꯦ ꯍꯥꯏꯕꯒꯤ ꯇꯣꯛꯇꯣꯏꯅꯦꯕꯀꯣ ꯑꯗꯨꯒ ꯑꯩꯅ ꯑꯃꯨꯛ ꯇꯣꯞꯀꯨꯝꯁꯦ ꯑꯗꯨꯝ ꯀꯣꯏꯅꯁꯦ ꯈꯣꯠꯁꯦꯅ ꯐꯖꯅ ꯍꯥꯏꯗꯣꯏꯅꯦꯕ ꯅꯪ ꯁꯨꯡꯌꯥ ꯌꯥꯔꯣꯏ ꯑꯗꯨꯣꯏꯅꯦꯕꯀꯣ ꯑꯗꯨꯗ ꯑꯗꯨꯝ ꯆꯠꯈ꯭ꯔꯅꯦꯕ ꯑꯗꯣ ꯅꯨꯄꯤ ꯑ ꯅꯨꯄꯤꯅꯗꯤ ꯋꯥꯍꯧꯔꯅꯤꯕꯀꯣ ꯑꯗꯨꯒ ꯅꯨꯄꯥꯗꯣ ꯅꯤꯡꯁꯤꯡꯉꯝꯒꯗ꯭ꯔꯥ ꯅꯪꯗꯤ ꯅꯤꯡꯁꯤꯡꯒꯗ꯭ꯔꯥ
ꯁ ꯑꯗꯨꯗꯤ ꯅꯪꯒꯤ ꯗꯥꯏꯔꯦꯛꯇꯣ ꯍꯥꯏꯔꯣꯅꯦ ꯀꯔꯤꯅꯣ ꯃꯤꯠ ꯀꯣꯏꯁꯤꯜꯂꯒ ꯂꯥꯁꯇ ꯄꯣꯏꯅ ꯅꯪꯒꯤ ꯀꯩꯅꯣꯅꯦ ꯀꯥꯏꯅ
ꯑꯩꯅ ꯍꯥꯏꯁꯦ ꯅꯨꯄꯥ ꯅꯨꯄꯥꯁꯤꯡꯅ
ꯅꯨꯄꯥꯅ ꯑꯃꯨꯛ ꯅꯤꯡꯁꯤꯡꯒꯗ꯭ꯔꯥ ꯍꯥꯏꯕꯀꯣ ꯅꯪꯒꯤꯁꯦ ꯑꯩ ꯑꯩ ꯑꯩ ꯋꯥꯈꯟꯗꯗꯤ ꯍꯥꯏꯒꯦꯀꯣ
ꯑꯥ
ꯑꯩ ꯋꯥꯈꯜꯗꯗꯤ ꯃꯣꯏ ꯅꯨꯄꯥꯅ ꯅꯨꯡꯁꯤꯔꯒꯗꯤ ꯑꯃꯨꯛ ꯍꯥꯏꯈꯤꯗꯣꯏꯅꯤ ꯅꯠꯇ꯭ꯔꯒ ꯅꯨꯄꯥꯅ ꯅꯨꯡꯁꯤꯗ꯭ꯔꯗꯤꯀꯣ ꯍꯥꯏꯔꯣꯏ
ꯎꯝ ꯀꯩꯅꯣ ꯍꯥꯏꯕ ꯍꯥꯏꯁꯦ ꯀꯩꯅꯣ ꯑꯃꯨꯛ ꯍꯟꯖꯟꯅꯁꯦ ꯍꯥꯏꯕꯗꯨꯔꯣ
ꯍꯣꯏ ꯅꯨꯠ ꯃꯤ ꯑꯌꯥꯝꯕꯅꯗꯤ ꯅꯨꯄꯤꯅ ꯂꯥꯜꯂꯗꯤ ꯈꯪꯗꯦꯀꯣ ꯅꯨꯄꯥꯅ ꯂꯥꯜꯂꯒꯗꯤ ꯑꯌꯥꯝꯕꯅꯗꯤ ꯍꯟꯖꯤꯟꯅꯁꯦ ꯍꯥꯏꯅꯕ ꯑꯗꯨꯝ ꯂꯩꯕꯅꯤ ꯑꯗ ꯁꯚꯦꯟꯇꯤ ꯄꯥꯔꯁꯦꯟꯗꯨꯒ ꯑꯗꯨꯃꯥꯏꯅ ꯍꯥꯏꯕ ꯉꯥꯛꯇꯅꯤ
ꯑꯣ ꯅꯨꯄꯤꯅ ꯂꯥꯛꯑꯗꯤ ꯅꯨꯄꯥꯗꯤ ꯑꯗꯨꯝ ꯆꯠꯈ꯭ꯔꯅꯤꯌꯦ
ꯅꯨꯄꯤꯅ ꯑꯩꯒꯤ ꯑꯩ ꯋꯥꯈꯜꯗꯗꯤ ꯅꯨꯄꯤ ꯂꯥꯜꯂꯗꯤ ꯑꯩꯗꯤ ꯑꯗꯨꯝ ꯆꯜꯂꯦ
ꯍꯜꯂꯔꯣꯏꯗꯤ ꯑꯩ ꯑꯩ ꯍꯟꯗ꯭ꯔꯦ ꯑꯃꯗꯨꯁꯨ
ꯑꯗꯣ ꯑꯗꯨ ꯑꯣꯏꯔꯗꯤ ꯅꯨꯄꯤꯅ ꯐꯖꯅ ꯊꯦꯝꯃꯛꯑꯁꯨ ꯍꯜꯂꯔꯣꯏ ꯁꯤꯅꯦ
ꯎꯝ ꯑꯗꯨ ꯑꯗꯨꯕꯨꯗꯤ ꯑꯗꯨ ꯐ꯭ꯌꯨꯆꯔꯕꯨꯗꯤ ꯇꯝꯕ ꯉꯝꯗꯦꯀꯣ ꯑꯩꯒꯤ ꯋꯥꯈꯜꯗꯗꯤ ꯃꯥꯒꯤ ꯑꯃꯨꯛ ꯆꯥꯟꯁ ꯄꯤꯕꯗꯣ ꯅꯨꯄꯤꯅ ꯊꯥꯗꯣꯛꯑꯒ ꯆꯠ ꯀꯈꯤꯕ ꯃꯥꯒꯤ ꯆꯥꯟꯁ ꯄꯤꯕꯗꯣ ꯍꯥꯏꯗꯤ ꯇ꯭ꯋꯦꯟꯇꯤ ꯇ꯭ꯋꯦꯟꯇꯤ ꯄꯥꯔꯁꯦꯟꯗꯤ ꯂꯩꯌꯦꯀꯣ ꯄꯨꯂꯞꯕꯤ ꯅ ꯇ꯭ꯋꯦꯟꯇꯤ ꯄꯥꯔꯁꯦꯟꯗꯤ ꯂꯩ ꯑꯩꯠꯇꯤ ꯄꯥꯔꯁꯦꯟꯗꯤ ꯍꯜꯂꯔꯣꯏ ꯑꯩꯒꯤ ꯑꯣꯏꯅꯗꯤ
ꯁꯨꯃꯥꯏꯅ ꯍꯥꯏꯌꯦ ꯁꯨꯃꯥꯏꯅ ꯍꯥꯏꯕꯕꯁꯤ ꯆꯨꯝꯕ꯭ꯔꯥ ꯌꯦꯡꯉꯣꯀꯣ ꯅꯨꯄꯥ ꯅꯨ ꯅꯨꯄꯤꯁꯦ ꯇꯨꯡꯅꯕ ꯃꯇꯝꯗ ꯐꯥꯔꯁꯇ ꯅꯨꯄꯤꯅ ꯋꯥꯍꯧꯕꯗꯣ ꯅꯨꯄꯤꯒꯤ ꯅꯨꯄꯤꯅ ꯋꯥꯕꯗꯤ ꯌꯥꯝ ꯀꯨꯏꯅ ꯋꯥꯗꯦ ꯍꯥꯏꯌꯦꯕꯀꯣ
ꯎꯝ
ꯑꯗꯨꯒ ꯅꯨꯄꯥꯅ ꯅꯨꯄꯥꯅ ꯋꯥꯕꯁꯤꯗꯤ ꯍꯦꯛ ꯇꯨꯡꯅꯕꯒꯗꯤ ꯋꯥꯗꯦ ꯑꯗꯨ ꯑꯣꯏꯔꯁꯨ ꯉꯥꯏꯍꯥꯛ ꯂꯩꯔꯒ ꯁꯨꯝ ꯁꯨꯝ ꯑꯋꯥꯕꯗꯣ ꯑꯗꯨ ꯌꯥꯝ ꯋꯥꯏꯑꯦ ꯍꯥꯏꯌꯦ ꯆꯨꯝꯕ꯭ꯔꯥ ꯑꯗꯨꯗꯤ
ꯑꯗꯨꯗꯤ ꯃꯥꯒꯤ ꯃꯥꯒꯤ ꯑꯦꯛꯁꯄꯤꯔꯤꯌꯦꯟꯁ ꯂꯩꯔꯕꯅꯦ ꯑꯗꯨ ꯃꯥꯒꯤ ꯃꯥꯒꯤ ꯑꯦꯛꯁꯄꯤꯔꯤꯌꯦꯟꯁꯅꯦꯕ ꯑꯗꯨꯗꯤ ꯃꯥꯒꯤ ꯃꯥꯒꯤ ꯋꯥꯔꯤ ꯇꯣꯡꯉꯥꯂꯦꯕꯀꯣ ꯅꯪꯒ ꯑꯩꯒꯤ ꯋꯥꯔꯤ ꯇꯣꯡꯉꯥꯜꯂꯦ ꯄꯨꯂꯞꯇꯤ ꯍꯥꯏꯕ ꯌꯥꯔꯣꯏ ꯑꯗꯨꯗꯤ ꯇꯥꯕ꯭ꯔꯣ
ꯍꯣꯏ ꯇꯥꯏꯌꯦ ꯇꯥꯏ
ꯅꯨꯄꯤ ꯅꯨꯄꯤ ꯈꯔꯅꯗꯤ ꯆꯠ ꯆꯠꯂꯒ ꯁꯨꯡꯌꯦꯡ ꯌꯦꯡꯕꯤꯗꯕ ꯃꯤꯁꯨ ꯌꯥꯎꯋꯦꯕꯀꯣ
ꯑꯩꯅ ꯍꯥꯏꯕꯗꯤ ꯅꯨꯄꯤꯅ ꯑꯗꯨꯝ ꯂꯥꯛꯑꯗꯤ ꯑꯗꯨꯝ ꯅꯨꯄꯥꯗꯣ ꯀꯩꯅꯣ ꯇꯧꯒꯗ꯭ꯔꯥ ꯑꯗꯨꯗꯤ
ꯏꯄꯥꯗꯣ ꯑꯩ ꯑꯩꯈꯣꯏꯅ ꯂꯥꯜꯂꯗꯤ ꯑꯩꯈꯣꯏꯅ ꯇꯣꯠꯅꯁꯦ ꯍꯥꯏꯔꯒ ꯃꯥꯅ ꯑꯃꯨꯛ ꯂꯥꯛꯑꯗꯤ ꯍꯣꯏ ꯆꯥꯟꯁ ꯑꯩꯅ ꯁꯤꯡꯒꯜ ꯑꯣꯏꯔꯗꯤ ꯆꯥꯟꯁ ꯑꯗꯨꯝ ꯄꯤꯕ ꯌꯥꯏꯀꯣ ꯅꯠꯇ꯭ꯔꯒ ꯅꯨꯄꯤꯅ ꯆꯠꯈ꯭ꯔꯒ ꯅꯨꯄꯥ ꯑꯇꯩꯗ ꯅꯨꯡꯁꯤꯅꯔꯒ ꯃꯥꯗꯣ ꯅꯨꯄꯥꯅ ꯃꯥꯕꯨ ꯂꯨꯅ ꯇꯧꯕꯤꯗ꯭ꯔꯀꯥꯟꯗ ꯑꯃꯨꯛ ꯍꯟꯖꯤꯟꯕꯗꯣ ꯑꯗꯨꯗꯤ ꯑꯩ ꯑꯩꯒꯤꯗꯤ ꯌꯥꯔꯔꯣꯏ ꯍꯥꯏꯗꯤ ꯇ꯭ꯋꯦꯟꯇꯤ ꯄꯥꯔꯁꯦꯟ ꯆꯥꯡ ꯂꯩꯌꯦꯕ ꯃꯥꯒꯤꯗ ꯊꯃꯣꯏ ꯁꯦꯡꯅ ꯅꯨꯡꯁꯤꯔꯒꯗꯤꯀꯣ ꯇ꯭ꯋꯦꯟꯇꯤ ꯄꯥꯔꯁꯦꯟ ꯆꯥꯖ ꯃꯦꯟꯁꯤꯟꯕ ꯉꯝꯃꯦꯕ ꯑꯩꯅ ꯅꯨꯡꯁꯤꯗ꯭ꯔꯗꯤ
ꯎꯁꯤ ꯇꯔꯗꯤ
ꯑꯗꯨꯝ ꯇꯣꯛꯑꯦ
ꯈꯪꯅꯤ ꯑꯗꯨꯗꯤ ꯅꯨꯄꯥꯒꯤ ꯋꯥꯈꯜꯁꯨ ꯂꯣꯏ ꯇꯣꯡꯉꯥꯜꯂꯤꯅꯦꯀꯣ ꯑꯗꯨꯗꯤꯀꯣ
ꯇꯣꯡꯉꯥꯜꯂꯦ ꯍꯥꯏꯗꯤ ꯃꯥꯒꯤ ꯃꯥꯒꯤ ꯋꯥꯔꯤ ꯇꯣꯡꯉꯥꯜꯂꯦꯕ ꯑꯩ ꯑꯩ ꯋꯥꯈꯜꯗꯗꯤ ꯍꯥꯟꯅ ꯑꯩ ꯇꯣꯛ ꯇ ꯇꯣꯛꯅꯕꯗꯣ ꯃꯥꯒꯤꯗꯤ ꯑꯩ ꯁꯨꯡꯌꯥ ꯌꯥꯔꯔꯣꯏꯕ
ꯅꯍꯣꯏ ꯅꯪꯒꯤꯗꯨꯗꯤ ꯁꯥꯎꯗꯤ ꯁꯥꯎꯅꯤꯡꯒꯅꯦꯕꯀꯣ
ꯍꯣꯏ ꯑꯩ ꯑꯩ ꯑꯩꯕꯨ ꯅꯨꯡꯁꯤꯅꯔꯒ ꯑꯩꯕꯨ ꯈꯪꯍꯟꯗꯅꯀꯣ ꯃꯤ ꯑꯇꯩ ꯑꯇꯩꯕꯨ ꯋꯥꯔꯤ ꯁꯥꯟꯅꯒ ꯅꯨꯡꯁꯤꯅꯔꯕꯗꯨ ꯑꯗꯨ ꯑꯗꯨꯕꯨꯗꯤ ꯑꯩꯗꯤ ꯌꯥꯗꯦꯕ ꯑꯗꯨꯗꯤ ꯇꯣꯛꯄ ꯇꯥꯔꯤꯅꯦ ꯑꯗꯨꯅꯦ ꯃꯥ ꯋꯥꯔꯤ ꯁꯥꯁꯤ ꯍꯥꯏꯕ ꯑꯗꯨꯐꯥꯎ ꯃꯇꯝ ꯄꯤꯗꯦ ꯆꯨꯝꯗ꯭ꯔꯣ ꯑꯩ ꯇꯧꯔꯤꯁꯦ
ꯍꯣꯏ ꯅꯪꯅ ꯇꯧ ꯅꯪꯒꯤꯗꯨꯗꯤ ꯆꯨꯝꯃꯦ ꯑꯗꯣ ꯑꯩ ꯑꯩꯒꯤꯗꯨꯗꯤ ꯂꯥꯜꯂꯦ ꯈꯜꯂꯦ
ꯅꯪꯒꯤꯗꯤ ꯂꯥꯜꯂꯦ
ꯅꯪ ꯅꯪꯅ ꯇꯧꯕꯗꯣ
ꯎꯝ
ꯅꯪ ꯅꯪꯉꯣꯟꯗ ꯊꯣꯛꯄꯗꯨꯗꯤ ꯆꯨꯝꯃꯦꯕꯀ ꯀꯣ ꯑꯩ ꯑꯩꯒꯤ ꯋꯥꯔꯤꯗ ꯑꯩ ꯑꯩꯉꯣꯟꯗ ꯂꯥꯛꯄꯁꯤꯗꯤ ꯂꯥꯜꯂꯦꯅ ꯈꯜꯂꯦꯕ
ꯑꯣ ꯑꯩꯗꯤ ꯈꯪꯗꯦ ꯀꯃꯥꯏꯅ ꯇꯧꯔꯒꯦ
ꯋꯥꯔꯤ ꯂꯥꯛꯏꯗ ꯑꯩꯈꯣꯏꯒꯤꯁꯨ
ꯎꯝ ꯑꯗ ꯃꯥ ꯃꯥꯒꯤ ꯃꯥꯒꯤ ꯋꯥꯔꯤ ꯇꯣꯉꯥꯜꯂꯦ ꯍꯥꯏꯗꯣ
ꯑ ꯀꯩꯅꯣ ꯇꯧꯕ꯭ꯔꯥ ꯈꯪꯉꯦꯅꯦ ꯀꯔꯤ ꯍꯪꯗꯣꯏꯅꯣ ꯑꯩꯕꯣ
ꯅꯪꯒꯤꯁꯦ
ꯅꯠꯇꯦ ꯑꯩꯉꯣꯟꯗ ꯊꯣꯛꯄꯗꯣ ꯑꯩꯉꯣꯟꯗ ꯊꯣꯛꯄꯗꯣ ꯅꯣꯏ ꯅꯣꯏꯒꯤ ꯋꯥꯈꯜꯗꯣ ꯑꯩꯅ ꯌꯦꯡꯊꯣꯛꯄꯅꯤꯗ ꯀꯃꯥꯏ ꯀꯃꯥꯏꯅ ꯇꯧꯒꯅꯣ
ꯅꯨꯡꯁꯤꯅꯕꯁꯨ ꯂꯩꯀꯣ ꯁꯨꯝ ꯇꯥꯏꯝ ꯄꯥꯁꯀꯤ ꯑꯣꯏꯅ ꯅꯨꯡꯁꯤꯕꯁꯨ ꯂꯩꯀꯣ ꯅꯨꯡꯁꯤꯕꯁꯨ ꯖꯥꯠ ꯇꯣꯉꯥꯟ ꯇꯣꯉꯥꯜꯂꯦꯕ ꯅꯪ ꯍꯧꯖꯤꯛ ꯅꯪꯒꯤ ꯅꯨꯄꯥ ꯀꯣꯏꯅꯕ ꯑꯅꯤ ꯑꯅꯤ ꯑꯍꯨꯝ ꯁꯨꯔꯝꯕꯅꯦꯕ
ꯑꯅꯤ ꯈꯛꯇ ꯉꯥꯏꯔꯤ
ꯑꯗꯨꯅꯦ ꯑꯅꯤꯒꯗ ꯉꯥꯏꯕꯗꯣ ꯑꯃꯗꯨꯒ ꯑꯍꯥꯟꯕꯗꯨꯒ ꯑꯅꯤꯁꯨꯕꯗꯨꯒ ꯃꯥꯟꯅꯔꯣꯏꯌꯦ
ꯑꯗꯣ ꯋꯥꯔꯤ ꯑꯃꯨꯛ ꯂꯤꯕꯤꯒꯦꯀꯣ ꯑꯗꯨꯒꯤ ꯋꯥꯔꯤꯗꯨꯀꯣ